ꯇꯥꯏ ꯇꯥꯏ
ꯀꯩꯗꯧꯕꯤꯔꯤꯒꯦ ꯁꯣꯝꯁꯤꯕꯨ
ꯂꯩꯌꯦ
ꯑꯣ ꯑꯣ ꯉꯁꯤ ꯀꯔꯤ ꯌꯦꯟꯖꯥꯡ ꯆꯥꯕꯤꯈ꯭ꯔꯒꯦ
ꯑꯩꯈꯣꯏ ꯉꯁꯤ ꯌꯦꯟꯖꯥꯡ ꯆꯥꯕꯔꯣ ꯍꯋꯥꯏ ꯆꯥꯏꯌꯦ
ꯎꯃ ꯆꯥꯛꯀꯁꯨ ꯄꯤꯖꯕ꯭ꯔꯣ
ꯆꯥꯛꯁꯨ ꯄꯤꯖꯩꯍꯦ ꯑꯗꯨꯕꯨ ꯑꯩꯗꯤ ꯆꯥꯕ ꯌꯥꯗ꯭ꯔꯦ
ꯁꯝꯅꯗꯕꯅꯤꯅ
ꯍ ꯑꯗꯨꯒ ꯅꯪꯒꯤ ꯅꯅꯥꯎꯅꯨꯄꯤꯒꯤ ꯅꯆꯤꯟꯁꯤ ꯌꯥꯗ꯭ꯔꯦꯅꯦ
ꯍꯥꯥ
ꯑꯩꯒꯤ ꯃꯆꯤꯟꯁꯦ ꯌꯥꯗ꯭ꯔꯦ
ꯑ
ꯃꯥꯎꯠ ꯑꯜꯁꯔ ꯊꯣꯛꯑꯒ ꯂꯩꯔꯦ
ꯑꯥ
ꯆꯥꯛ ꯆꯥꯕꯁꯨ ꯌꯥꯝ ꯅꯥꯔꯦ ꯑꯩꯗꯤ
ꯑꯥ ꯈꯔꯒ ꯄꯤꯛꯄꯅꯦ ꯑꯃꯨꯛ ꯍꯦꯟꯅ ꯄꯤꯛꯅꯕ
ꯄꯤꯛꯈ꯭ꯔꯦ ꯌꯥꯝꯅ
ꯑꯩꯗꯤ ꯍꯥꯟꯅꯒꯤ ꯁꯥꯃꯨꯗꯨꯗꯒꯤ ꯑꯃꯨꯛ ꯍꯦꯅ ꯆꯥꯎꯈꯠꯂꯕꯅꯦ
ꯀꯔꯤꯒꯤꯅꯣ ꯅꯪꯅ ꯄꯨꯡꯆꯥꯎ ꯆꯥꯎꯔꯒ ꯑꯩꯅ ꯁꯨꯝ ꯄꯤꯛꯏꯁꯦ
ꯈꯪꯗꯦ ꯈꯪꯗꯦ
ꯌꯥꯔꯔꯣꯏꯌꯦ ꯑꯗꯨꯃꯥꯏꯅ ꯁꯨꯃꯥꯏꯅ ꯁꯨꯝ ꯇꯧꯔꯗꯤ ꯑꯩꯕꯨꯁꯨ ꯈꯔ ꯄꯤꯌꯨꯀꯣ
ꯑ ꯑ ꯄꯤꯒꯦ ꯄꯤꯒꯦ ꯑꯦꯛꯆꯦꯟꯖ ꯇꯧꯅꯁꯤ
ꯍꯌꯦꯡ ꯋꯥꯔꯝꯃꯕ꯭ꯔꯣ ꯋꯥꯔꯕ꯭ꯔꯣ
ꯑꯋꯥꯕꯁꯦ ꯈꯪꯗꯦꯍꯦ
ꯑꯃꯨꯛ ꯋꯥꯔꯝꯃꯅꯤ
ꯑꯗꯨꯝ ꯋꯥꯕꯨꯗꯤ ꯋꯥꯏ
ꯎꯝ
ꯉꯁꯤꯅꯦ ꯈꯪꯕ꯭ꯔꯥ ꯉꯁꯤꯁꯦ ꯀꯣ ꯌꯥꯝꯅ ꯀꯣ ꯃꯦꯃꯣꯔꯦꯕꯜ ꯑꯣꯏꯕ
ꯀꯩ ꯇꯧꯔꯒꯦ
ꯑꯩꯅ ꯑꯅꯦ ꯉꯥꯎꯄ ꯅꯨꯄꯥ ꯑꯃꯅꯦ ꯈꯪꯕ꯭ꯔꯥ ꯑꯏꯖꯤꯗ ꯐꯣꯂꯣ ꯇꯧꯔꯛꯏꯕ
ꯋꯥꯎ ꯀꯗꯥꯏ ꯊꯦꯡꯅꯕ ꯅꯨꯄꯥꯔꯣ
ꯊꯦꯡꯅꯕ ꯅꯠꯇꯦ ꯑꯩꯅ ꯁꯤꯗ ꯁꯨꯝ ꯍꯥꯏꯗꯤ ꯌꯦꯡꯕꯗ ꯃꯁꯛꯇꯣ ꯀꯌꯥꯅ ꯅꯨꯄꯥ ꯌꯥꯝ ꯃꯥꯟꯕ
ꯎꯝ
ꯑꯗꯨꯒ ꯏꯃꯥꯟꯅꯕꯤ ꯑꯃꯒꯁꯨ ꯃꯣꯏ ꯍꯥꯟꯅ ꯖꯦꯟ ꯖꯦꯟꯕꯤꯗ ꯇꯝꯃꯝꯃꯦ ꯇꯝꯃꯤꯟꯅꯔꯛꯄ ꯍꯥꯏꯇꯥꯔꯦ
ꯑꯣ
ꯐꯣꯂꯣ ꯇꯧꯁꯤꯜꯂꯛꯄꯗ ꯑꯩꯁꯦ ꯃꯊꯨꯝ ꯃꯔꯥꯡ ꯍꯧꯔꯒ ꯍꯔꯥꯎꯕꯤꯗꯣ ꯑ ꯑꯗꯨꯣ ꯅꯣ ꯌꯥ ꯆ꯭ꯔꯗ꯭ꯔ ꯀꯩꯅꯣ ꯂꯩꯍꯧꯕꯩ ꯈꯔꯒ
ꯅꯨꯡꯉꯥꯏꯇꯕꯒ
ꯅꯨꯡꯉꯥꯏꯇꯕꯒ ꯃꯤꯛꯁ ꯐꯤꯂꯤꯡ ꯑꯣꯏꯔꯕ ꯍꯥꯏꯇꯥꯔꯦ
ꯑꯁ ꯊꯕꯛ ꯋꯥꯅ ꯍꯜꯂꯛꯄꯗ ꯃꯊꯨꯝ ꯃꯔꯥꯡ ꯍꯧꯔꯒ ꯋꯥꯕ ꯈꯪꯍꯟꯗ꯭ꯔꯕ ꯃꯥꯜꯂꯤ ꯑꯣ
ꯂꯥꯏꯛꯀ ꯇꯧꯁꯜꯂꯤ ꯁꯇꯣꯔꯤꯒꯗꯣ ꯑꯗꯩꯗꯤ ꯑꯩꯁꯦ ꯀ꯭ꯂꯥꯁ ꯀꯁꯦ ꯌꯥꯎꯕꯝ ꯈꯪꯗ꯭ꯔꯕꯅꯤ
ꯀꯩꯅꯣ ꯃꯥꯏꯗꯨꯕꯨ ꯅꯪꯉꯣꯟꯗ ꯍꯣꯞ ꯆꯥꯁꯤꯜꯂꯛꯏ ꯖꯥꯠꯔꯣ
ꯍꯥ
ꯍꯣꯞ ꯆꯥꯔꯤꯖꯥꯠꯂꯣ ꯅꯉꯣꯟꯗ
ꯈꯪꯗꯦ ꯑꯗꯨꯗꯤ ꯑꯣꯏꯔꯝꯃꯣꯏꯗ ꯍꯥꯏꯗꯤ ꯃꯥꯒꯤ ꯄꯣꯁꯇꯣ ꯑꯌꯥꯝꯕꯅ ꯑꯗꯨꯝ ꯊꯦꯡꯅꯕꯩ ꯑꯩꯁꯦ ꯂꯥꯏꯛ ꯑꯗꯨꯝ ꯅꯝꯃꯦꯕ ꯌꯦꯡꯉꯨꯀꯣ ꯃꯥꯒꯤ ꯄꯣꯁꯇꯣ ꯑꯥ ꯖꯤꯝ ꯁꯥꯟꯅꯕ ꯃꯤꯅꯦꯕ ꯑꯗꯨꯒ ꯐꯣꯂꯣ ꯇꯧꯁꯤꯂꯛꯄꯗꯨꯗꯗꯤ ꯑꯩꯁꯦ ꯉꯁꯥꯏ ꯑꯌꯨꯛꯀꯁꯦ ꯃꯤꯠꯀꯁꯨ ꯂꯣꯏ ꯁꯤꯡ ꯈꯤꯕꯅꯦꯃꯤ
ꯑꯣ ꯅꯩꯔꯦꯀꯣ ꯑꯩꯁꯨ ꯅꯨꯄꯥ ꯑꯝꯇ ꯊꯤꯕꯤꯌꯣꯅꯦ
ꯎꯝ ꯎꯝ ꯎꯝ ꯍꯥꯏꯗꯣꯛꯀꯦ
ꯍꯥꯏ ꯑꯦ ꯑꯁꯦꯡꯕꯒꯤꯅꯦ
ꯑꯥ ꯑꯗꯃꯣꯔ ꯅꯪꯅ
ꯑꯗꯥ ꯃꯣꯔꯥ ꯍꯥꯏꯗꯤ ꯀꯩꯅꯣ ꯑꯩꯉꯣꯟꯗ
ꯅꯨꯄꯥꯅ ꯍꯥꯏꯕꯕꯨ ꯌꯥꯝ ꯏꯟꯖꯕ ꯑꯗꯥꯃꯣꯔꯥꯅꯦ
ꯑꯩ ꯍꯧꯖꯤꯛꯇꯤ ꯌꯥꯝ ꯅ ꯑꯩ ꯁꯥꯊꯤꯔꯦ ꯑꯁꯦꯡꯕꯒꯤ ꯑꯩ ꯌꯥꯝ ꯁꯥꯊꯤꯔꯕꯅꯦ
ꯑ ꯑꯥ ꯑꯥ ꯑꯥ ꯊꯖꯔꯒꯦꯁꯦ ꯑ ꯑꯥ ꯑꯥ ꯑꯁꯦꯡꯕ
ꯑꯁꯦꯡꯕꯒꯤꯅꯦ ꯑꯗꯨꯒꯤ ꯍꯧꯖꯤꯛ ꯎꯝ ꯃꯥꯕꯨ ꯀꯔꯤꯝ ꯈꯂꯛꯇ꯭ꯔꯕꯒꯤꯀꯣ ꯑꯇꯣꯞꯄ ꯌꯦꯡꯉꯒ ꯂꯩꯔꯦ
ꯎꯝ ꯎꯝ ꯍꯣꯏꯁꯦ ꯍꯣꯏꯁꯦ ꯃꯥꯜꯍꯜꯂꯣ
ꯑꯁꯦꯡꯕꯒꯤꯅꯦ ꯅꯪꯅ ꯈꯪꯅꯈ꯭ꯔꯒꯦꯔꯣ
ꯒꯥꯔꯤ ꯑꯃ ꯊꯧꯈ꯭ꯔꯦ ꯃꯈꯣꯟꯁꯤꯗꯤ
ꯃꯣꯏꯁꯦ ꯉꯁꯤ ꯈꯤꯇꯪ ꯅꯣꯡ ꯆꯨꯕꯒꯤ ꯈꯣꯡꯂꯛꯛꯇꯕ ꯃꯥꯜꯂꯦ
ꯑꯣ ꯑꯣ ꯀꯌꯥꯝ ꯁꯥꯡꯕ ꯂꯝꯕꯤꯅꯣ
ꯍꯥ
ꯁꯥꯡꯕ ꯂꯝꯕꯤꯅꯣ
ꯌꯧꯔꯛꯑꯦ ꯒꯦꯠ ꯌꯧꯔꯛꯑꯦ ꯅꯣꯡꯁꯨ ꯀꯟ ꯇꯥꯁꯤꯜ ꯂꯛꯑꯦ ꯇꯧꯔꯤꯁꯦ
ꯑꯗꯨꯗꯤ ꯌꯨꯝ ꯌꯧꯔꯗꯤ ꯃꯈꯣꯟ ꯃꯔꯥꯡ ꯄꯥꯛ ꯄꯥꯛ ꯐꯧꯗꯣꯏꯔꯣ
ꯋꯦꯠ ꯋꯦꯠ ꯑꯗꯣ ꯑꯩ ꯃꯑꯣꯡ ꯌꯦꯡꯒꯦ
ꯇꯞꯅꯥ ꯏꯩꯅ ꯑꯗꯨꯗꯤ ꯒꯦꯠ ꯐꯥꯎꯗ ꯂꯦꯞꯄꯒ ꯂꯩꯌꯨꯗꯅ ꯉꯍꯥꯛ
ꯑꯗꯨ ꯅꯣꯡꯇꯥꯔꯛꯏꯅꯤ
ꯐꯥꯒꯤ ꯇꯧꯕꯅꯤꯗ ꯆꯪꯉꯣ
ꯁꯝꯕꯣꯗ ꯉꯥꯏꯍꯥꯛ ꯂꯩꯁꯤꯔ
ꯑꯁ ꯑꯁ
ꯆꯪꯉꯕ
ꯅꯣꯛꯅꯤꯡꯉꯤꯗ ꯀꯌꯥꯝꯅ ꯆꯨꯔꯒꯦ
ꯍꯥ
ꯀꯌꯥꯝ ꯆꯨꯔꯒꯦ ꯅꯣꯡꯗꯣ
ꯈꯔ ꯈꯛꯇꯅꯤꯗꯤ ꯌꯥꯝꯗꯦꯗ
ꯅꯪꯒꯤ ꯅꯃꯥꯟꯅꯕꯤꯗꯨꯗꯤ ꯀꯌꯥ ꯂꯣꯏꯈ꯭ꯔꯒꯦ ꯈꯪꯕ꯭ꯔꯣ
ꯇꯥꯕ꯭ꯔꯥ
ꯇꯥꯏꯌꯦ
ꯑ ꯑꯥ
ꯅꯪꯒꯤ ꯅꯃꯥꯟꯅꯕꯤꯗꯤ ꯀꯌꯥ ꯂꯣꯏꯈ꯭ꯔꯒꯦ ꯈꯪꯕ꯭ꯔꯣ
ꯃꯥ ꯃꯔꯤ
ꯃꯔꯤ ꯂꯣꯏꯗꯉꯥꯏ ꯅꯪꯒꯤꯗꯤ ꯀꯌꯥ ꯂꯣꯏꯔꯒꯦ ꯅꯪꯅ ꯇꯧꯕꯗ
ꯑꯩꯅ ꯇꯧꯕꯗ ꯁꯤꯁꯤꯒ ꯃꯉꯥ
ꯑꯁ ꯑꯗꯨꯅꯦ ꯌꯦꯡꯉꯁꯦ ꯅꯪꯒꯤ ꯗꯥꯎꯁꯦ
ꯑ ꯑꯗꯨꯒ ꯔꯤꯁꯤꯞ ꯇꯧꯕꯅ ꯑꯍꯨꯝ
ꯎꯝ ꯌꯦꯡꯉꯁꯦ ꯑꯗꯨꯗꯤ
ꯃꯅꯤꯄꯨꯔꯤ ꯂꯥꯏꯔꯤꯛ ꯄꯨꯨꯊꯣꯛꯒ ꯑꯣꯏ ꯄꯁꯤꯔꯥ
ꯑꯥ
ꯃꯅꯤꯄꯨꯔꯤ ꯂꯥꯏꯔꯤꯛ ꯄꯨꯊꯣꯛ ꯑꯣꯏ ꯄꯁꯤꯔ
ꯍꯣꯏ ꯃꯤ ꯄꯥꯟꯅꯩ ꯍꯥꯏꯁꯤꯕꯣ
ꯍꯦ ꯅꯪꯒꯤ ꯅꯨꯄꯥꯒꯤ ꯃꯇꯥꯡꯗ ꯂꯤꯔꯛꯑꯣ
ꯉꯔꯥꯡ ꯅꯍꯥꯟꯒꯤ ꯋꯥꯔꯤꯗꯣ ꯃꯈꯥꯍꯧꯗ꯭ꯔꯤ ꯇꯥꯅꯤꯡꯕꯅ ꯂꯣꯏꯔꯦ ꯑꯩ ꯇꯥꯔꯛꯑꯣ ꯑꯣ ꯂꯤꯔꯛ ꯑꯣ
ꯀꯗꯥꯏ ꯌꯧꯈ꯭ꯔꯒꯦ
ꯈꯪꯗꯦꯀꯣ ꯀꯥꯏ ꯌꯧꯔꯒꯦ ꯑꯩ ꯌꯦꯟ ꯃꯦꯟ ꯇꯥꯗꯤꯌꯦ
ꯑꯩ ꯗ꯭ꯔꯦꯁ ꯍꯣꯡꯉꯦꯀꯣ ꯍꯥꯅꯦ ꯀꯩꯅꯣ
ꯀꯥꯏ ꯌꯧꯒꯒꯦ ꯑꯣ ꯑꯗꯨ ꯄꯨꯡꯇꯣꯛ ꯇꯣꯛꯅꯈ꯭ꯔꯦꯗꯅ
ꯎꯝ ꯅꯠꯇꯦ ꯄꯨꯡꯗꯣꯛꯇꯣꯛꯅꯕ ꯅꯠꯇꯦ ꯅꯪ ꯈꯪꯅ ꯈꯪꯅ ꯃꯥ ꯅꯨꯄꯤ ꯑꯃꯒ ꯊꯥꯒꯠꯂꯛꯑꯦ ꯍꯥꯏꯗꯨ ꯇꯦꯛ ꯇꯧꯔꯒ
ꯍꯣꯏ ꯍꯣ ꯍꯣꯏ ꯑꯗꯨ ꯂꯩꯔꯦꯗꯅ ꯑꯗꯨꯗꯒꯤ ꯑꯥ ꯋꯥꯁꯤ ꯑꯔꯣꯏꯕ ꯈꯔ ꯉꯥꯡꯅꯔꯒ ꯃꯦꯒꯤꯅꯤ ꯑꯥ ꯃꯦꯒꯤꯁꯤꯗ ꯄꯨꯨꯡꯂꯣꯏ ꯂꯣꯏꯈ꯭ꯔꯕ ꯋꯥꯔꯤꯁꯦ ꯑꯗꯨꯗꯨꯒ ꯑꯩꯅ ꯕꯅ꯭ꯂꯣꯛ ꯀꯀꯥ ꯂꯣꯏ ꯇꯧꯔꯦ ꯑꯗꯨꯗꯒꯤ ꯖꯨꯟꯒꯤ ꯊꯥꯖꯤꯃ ꯍꯥꯏꯗ꯭ꯔꯦ
ꯅꯪ ꯀꯞꯄ꯭ꯔꯥ
ꯎ ꯀꯞꯇꯦ
ꯎꯝ ꯀꯞꯄꯝꯃꯣꯏ ꯏꯁ ꯐꯒꯤ ꯇꯧꯅꯤꯗ ꯅꯪꯒꯤ ꯑꯋꯥꯕ ꯀꯅꯥꯗ ꯁꯦꯌꯔ ꯇꯧꯕ꯭ꯔꯣ ꯑꯗꯨꯗꯤ
ꯑꯥꯏꯖꯤꯗ ꯑꯦ
ꯑꯣ
ꯑꯦꯗꯣ ꯑꯗꯗꯒꯤ ꯕꯤꯅꯦ ꯑꯗꯒꯤ ꯀꯣꯂꯦꯖꯀꯤ ꯈꯔꯒ
ꯑꯣ ꯑꯗꯨꯅꯦꯕ ꯑꯋꯥꯕ ꯂꯤꯊꯣꯛꯇ꯭ꯔꯗꯤ ꯑꯗꯨꯝ ꯋꯥꯕꯅꯦꯕ
ꯖꯨꯟ ꯊꯥꯖꯤꯃ ꯀꯩꯝ ꯇꯧꯗ꯭ꯔꯦ
ꯎꯝ
ꯖꯨꯟꯁꯤ ꯑꯗꯨꯗꯨꯒ ꯖꯨꯂꯥꯏꯁꯦ ꯑꯩꯒꯤ ꯀꯩꯅꯣꯅꯤꯗꯅ ꯎꯝ ꯑꯗꯨꯗꯨꯒꯅꯦ
ꯎꯝ
ꯅꯨꯡꯗꯥꯡꯒꯤ ꯄꯨꯡ ꯇꯔꯥꯃꯥꯊꯣꯏꯗꯔꯣ ꯑꯗꯨꯗꯅꯦ ꯑꯥ ꯋꯤꯁ ꯄꯤꯔꯛꯑꯕ
ꯑꯦ ꯂꯣꯏꯔꯝꯗꯥꯏꯗ
ꯍꯣ ꯍꯣꯏ ꯍꯣ ꯍꯣꯏ
ꯑꯥ
ꯑꯗꯨꯗꯨꯒ ꯑꯩꯁꯦ ꯊꯦꯡꯀ꯭ꯌꯨ ꯑꯗꯨꯝ ꯍꯥꯏꯔꯦꯅ ꯑꯗꯨꯗꯨꯒꯅꯦ ꯖꯨꯂꯥꯏ ꯊꯥ ꯁꯤꯃ ꯑꯗꯨꯒꯤ ꯋꯤꯁ ꯄꯤꯕꯗꯨꯃ ꯂꯩꯔꯦꯗꯅ ꯑꯣꯒꯁ ꯁꯤꯗ ꯑꯗꯨꯅ ꯑꯃꯨꯛꯅꯦ ꯑꯃꯨꯛ ꯄꯥꯎ ꯐꯥꯎꯔꯛꯑꯕ ꯃꯥꯁꯦ ꯍꯥꯏꯗꯤ ꯑꯗꯨ ꯗꯨꯀꯥꯟꯗꯨꯗꯗꯤ ꯃꯨꯞ ꯑꯣꯟ ꯇꯧꯕꯗꯣ ꯐꯖꯅ ꯉꯝꯗ꯭ꯔꯤꯕꯅꯤꯅ ꯑꯩꯁꯦ ꯑꯃꯨꯛꯁꯨ ꯀꯞꯄꯦ ꯑꯗꯨꯗꯒꯤ ꯍꯥꯏꯗꯤ ꯍꯟꯆꯛ ꯉꯆꯛ ꯁꯥꯔ ꯑꯗꯨꯝ ꯌꯦꯠꯄꯗꯣ ꯑꯗꯒꯤ ꯑꯣꯒꯁ ꯂꯩꯔꯦ ꯁꯦꯞꯇꯦꯝꯕꯔ ꯑꯣꯛꯇꯣꯕꯔ ꯅꯣꯕꯦꯝꯕꯔ ꯁꯤꯐꯧꯁꯦ ꯑꯗꯨꯝ ꯊꯥ ꯈꯨꯗꯤꯡꯒꯤ ꯑꯗꯨꯝ ꯑꯗꯨꯝ ꯑꯗꯨꯝ ꯄꯥꯎꯁꯦ ꯐꯥꯎꯔꯛꯄ ꯃꯥꯁꯦ
ꯎꯝ
ꯑꯗꯨꯒ ꯑꯩꯅꯗꯤ ꯅꯪ ꯅꯨꯄꯤꯗꯣ ꯀꯩꯁꯨ ꯅꯨꯡꯉꯥꯏꯔꯣꯏ ꯍꯥꯏꯗꯤ ꯑꯥ ꯃꯥꯅ ꯈꯪꯉꯒ ꯅꯨꯡꯉꯥꯏꯗꯧꯁꯨ ꯅꯠꯇꯦ ꯈꯣꯠꯇꯧꯁꯨ ꯅꯠꯇꯦ ꯑꯗꯨꯗꯨꯅ ꯅꯪꯁꯨ ꯅꯪ ꯀꯩꯅꯣ ꯇꯧꯔꯤꯗꯣ ꯑꯗꯨꯝ ꯐꯖꯅ ꯀꯣꯏꯔꯣ ꯈꯣꯠꯂꯣꯅ ꯍꯥꯏꯌꯦꯀꯣ ꯑꯗꯒꯤ ꯑꯩꯁꯦ ꯆꯤꯟ ꯄꯦꯟꯅꯕ ꯈꯔ ꯑꯗꯨꯝ ꯉꯥꯡꯍꯧꯔꯦ ꯅꯪ ꯀꯣꯏꯔꯝꯗ꯭ꯔꯗꯤ ꯑꯩꯁꯦ ꯁꯨꯃꯥꯏꯅ ꯇꯧꯔꯣꯏ ꯑꯗꯨ ꯇꯧꯔꯣꯏ ꯅꯪ ꯅꯪꯅ ꯑꯗꯨ ꯇꯧꯕꯅꯤ ꯑꯗꯥ ꯇꯧꯕꯅꯦ ꯑꯖꯤ ꯉꯥꯡꯉꯦ ꯑꯗꯒꯤ ꯅꯣꯕꯦꯝꯕꯔ ꯊꯥꯗꯨꯗ ꯃꯥ ꯅꯨꯄꯤꯗꯨꯁꯨ ꯈꯥꯏꯅꯔꯦ
ꯎꯝ
ꯑꯗꯨꯝ ꯑꯩ ꯑꯩꯅ ꯃꯉꯣꯟꯗ ꯗꯥꯏꯔꯦ ꯑ ꯃꯥꯏ ꯅꯨꯄꯤꯗꯨꯗ ꯍꯪꯕꯅꯦꯕ ꯀꯌꯥꯝ ꯀꯨꯔꯒꯦ ꯅꯕꯅꯤ ꯈꯪꯅꯕ ꯈꯣꯠꯅꯕ ꯑꯗꯨꯗꯨꯅ ꯍꯥꯏꯔꯒ ꯗꯨꯒꯅꯦ ꯑꯥ ꯑꯗꯨꯝ ꯑꯦꯄ꯭ꯔꯤꯜꯁꯦ ꯑꯦꯄ꯭ꯔꯤꯜꯁꯤꯗꯒꯤ ꯈꯪꯅꯕꯅꯦ ꯑꯗꯨꯗꯤ ꯑꯩꯒ ꯑꯗꯨꯝ ꯈꯪꯅꯔꯤꯕ ꯃꯇꯝꯗꯣ ꯑꯣꯏꯔꯤꯅꯦꯕ ꯑꯗꯨꯗꯒꯤ ꯑꯥ ꯃꯥꯏ ꯅꯨꯄꯤꯁꯤꯗ ꯑꯩꯅ ꯍꯥꯏꯗꯣꯛꯑꯦ
ꯀꯃꯥꯏꯅ ꯍꯥꯏꯗꯣꯏꯕ ꯄꯥꯎ ꯐꯥꯎꯔꯛꯑꯦꯅ
ꯑꯥ ꯑꯥ ꯄꯥꯎ ꯅꯕꯅꯤ ꯇꯣꯛꯅꯔꯕꯣ ꯈꯣꯠꯅꯔꯕ꯭ꯔꯣ ꯥꯋꯥ ꯍꯪꯀꯥꯟꯗ ꯃꯥꯅ ꯈꯜꯂꯤꯁꯤꯅ ꯑꯩꯁꯦ ꯃꯨꯞ ꯑꯣꯟ ꯇꯧꯕ ꯉꯝꯗꯕꯒꯤ ꯍꯪꯉꯛꯏꯔꯥꯅ ꯈꯟꯕ ꯑꯗ ꯑꯩꯅ ꯅꯠ ꯇꯦ ꯑꯥ ꯃꯥꯗꯣ ꯑꯩꯉꯣꯟꯗ ꯑꯗꯨꯝ ꯄꯥꯎ ꯐꯥꯎꯔꯛꯑꯦ ꯅꯪꯒꯗꯤ ꯇꯣꯛꯅꯔꯦ ꯍꯥꯏꯌꯦ ꯈꯣꯠꯂꯦ ꯆꯨꯝꯕ꯭ꯔꯥ ꯑꯁꯦꯡꯕ꯭ꯔꯥ ꯈꯣꯄ꯭ꯔꯥꯅ ꯍꯪꯉꯦ ꯑꯗꯨꯗꯨꯒꯅꯦ ꯑꯥ ꯑꯦ ꯑꯩꯒ ꯇꯣꯛꯅꯗꯤ ꯈꯣꯠꯅꯗꯦꯅ ꯍꯥꯏꯔꯒ ꯑꯅꯤꯗꯣ ꯑꯃꯨꯛ ꯈꯠꯅꯔꯕ ꯍꯥꯏꯗꯤ ꯑꯩ ꯑꯩꯅ ꯑꯗꯨꯃꯥꯏꯅ ꯍꯥꯏꯗꯣꯛꯇ꯭ꯔꯒꯗꯤꯅꯦ ꯅꯨꯄꯤꯗꯨꯅ ꯈꯪꯉꯛꯑꯒ ꯑꯩꯁꯦ ꯌꯥꯝꯅ ꯂꯥꯟꯅ ꯑꯃꯨꯛ ꯂꯧꯒꯤꯗꯣꯏꯅꯦꯕ ꯑꯗꯨꯗꯨꯅ ꯑꯩꯁꯦ ꯑꯗꯨꯅ ꯑꯩꯁ ꯁꯦ ꯍꯥꯏꯗꯣꯛꯑꯦ ꯑꯗꯨꯗꯨꯒ ꯃꯣꯏ ꯑꯅꯤ ꯑꯗꯨꯝ ꯌꯥꯁꯟꯅꯒ꯭ꯔꯕ ꯀꯔꯤꯅꯣ ꯈꯪꯗꯦ ꯑꯗꯨꯒ ꯅꯨꯄꯤꯗꯨꯅ ꯑꯃꯨꯛꯅꯦ ꯑꯥ ꯑꯩꯗꯣ ꯈꯪꯕꯨꯗꯤ ꯈꯪꯅꯔꯤ ꯕ ꯑꯗꯨ ꯅꯨꯡꯉꯥꯏꯕꯝꯗꯤ ꯈꯪꯗꯦ ꯃꯇꯨꯡꯗ ꯃꯥꯅ ꯄꯥꯎ ꯐꯥꯎꯔꯛꯑꯗꯤ ꯈꯔ ꯍꯥꯏꯕꯤꯔꯛꯑꯣꯌꯦ ꯑꯩꯅ ꯑꯩꯁꯦ ꯑꯍꯥꯟꯕꯗꯨꯗꯤ ꯍꯥꯏꯗꯣꯛꯄꯤꯔꯦꯗꯅ ꯁꯨꯝ ꯃꯥꯒꯤ ꯃꯈꯥꯗ ꯂꯩꯕ ꯃꯤ ꯑꯃꯒꯤ ꯇꯥꯏꯞꯇ ꯑꯗꯨꯃꯥꯏꯅꯒ ꯁꯨꯝ ꯃꯥꯅ ꯄꯥꯎ ꯐꯥꯎꯔꯛꯄ ꯈꯨꯗꯤꯡꯒꯤ ꯑꯩꯅ ꯑꯩꯒꯤ ꯃꯇꯝꯒꯁꯦ ꯀꯥꯏꯊꯣꯛꯑꯒ ꯃꯣꯏꯒꯤꯗꯃꯛꯇ ꯀꯩꯅꯣ ꯇꯧꯕꯤꯗꯧ ꯅꯠꯇꯦꯅ ꯑꯩꯁꯦ ꯍꯣꯏ ꯃꯥꯏ ꯀꯩꯝ ꯍꯥꯏꯗ꯭ꯔꯦ ꯍꯧꯖꯤꯛꯄꯨꯗꯤ ꯀꯩꯝꯕꯨꯗꯤ ꯍꯥꯏꯔꯛꯇꯦꯕ ꯍꯥꯏꯔꯛꯇꯕꯕꯨꯗꯤ ꯑꯣꯏꯁꯅꯨ ꯈꯜꯂꯦ
ꯎꯝ
ꯑꯗꯨꯅꯤ ꯑꯗꯨꯅꯤꯗ ꯋꯥꯔꯤꯁꯦ ꯎꯝ ꯑꯗꯨꯅꯤ ꯑꯗꯣ ꯍꯧꯖꯤꯛꯇꯤ ꯀꯩꯝ ꯃ ꯀꯩꯅꯣ ꯇꯧꯒꯤꯗ꯭ꯔꯦ ꯑꯗꯨꯒ ꯑꯥ ꯑꯦꯝꯄ꯭ꯔꯤꯜꯗꯒꯤ ꯈꯪꯅꯩ ꯍꯥꯏꯗꯅ
ꯎꯝ
ꯑꯗꯥꯏꯗ ꯃꯣꯏ ꯑꯩꯅꯤ ꯑꯦꯅꯤꯚꯔꯁꯔꯤ ꯇꯧꯒꯅꯤ ꯐꯣꯇꯣ ꯊꯥꯒꯠꯂꯛꯑꯦ
ꯑꯁ ꯈꯠ ꯅꯧ ꯍꯦ
ꯍꯥꯏꯗꯤ ꯑꯥ ꯑꯩꯒ ꯇꯣꯛꯅꯕ ꯆꯍꯤ ꯐꯥꯕꯒ ꯃꯕꯥꯅꯤ ꯑꯦꯅꯤꯚꯔꯁꯔꯤꯒꯤ ꯊꯥꯒꯠꯈ꯭ꯔꯦꯕ ꯐꯥꯕ꯭ꯔꯥ ꯐꯥꯗꯕ꯭ꯔꯥ ꯉꯪꯗꯦ ꯈꯨꯉꯟꯗꯣ
ꯑ ꯌꯥꯝ ꯉꯜꯂꯤꯅꯦ
ꯌꯥꯝ ꯉꯝꯈ꯭ꯔꯦ ꯌꯥꯝ ꯉꯝꯈ꯭ꯔꯦ
ꯑꯗꯨꯗꯤ ꯃꯔꯝ ꯂꯩꯔꯦ
ꯍꯥꯏꯗꯤ ꯎꯝ ꯑꯩꯅ ꯈꯪꯉꯨꯗꯕ ꯑꯩꯅ ꯌꯦꯡꯖꯤꯜꯂꯨꯗꯕꯒꯤꯅꯦꯕ ꯑꯗꯨꯝ ꯑꯩꯒ ꯈꯪꯅꯔꯤꯀꯥꯟ ꯃꯃꯥꯡꯗꯩꯁꯨ ꯑꯗꯨꯝ ꯃꯥꯁꯦ ꯈꯪꯅꯔꯤꯅ ꯇꯥꯛꯄꯅꯦꯕ ꯑꯗꯨꯗꯤ ꯅꯠ
ꯎꯝ ꯎꯝ
ꯃꯁꯛꯇꯨꯒ
ꯁ ꯑꯩ ꯅꯨꯄꯥ ꯊꯥꯖꯎꯧꯔꯥ ꯊꯥꯖꯒꯅꯨꯔ ꯑꯍꯥ
ꯈꯪꯗꯦꯗ ꯍꯧꯖꯤꯛꯀꯥꯟꯒꯤ ꯃꯤꯖꯤꯡꯁꯦ ꯍꯥꯏꯗꯤ ꯊꯥꯔ ꯊꯥꯖꯔꯨꯔꯒ ꯍꯦꯛꯇ ꯊꯥꯖ ꯃꯥꯡ ꯄꯗꯣ ꯑꯗꯨꯗꯨꯗꯅꯦ ꯍꯟꯗꯛꯁꯨ ꯑꯃ ꯏꯁꯅꯦꯞꯆꯦꯠꯇ ꯇ꯭ꯋꯥꯏ ꯁꯨꯃꯥꯏꯅ ꯋꯥꯔꯤ ꯁꯥꯟꯅꯩꯌꯦꯕꯀꯣ ꯃꯥꯗꯣ ꯀꯩꯅꯣꯗ ꯇꯝꯃꯛꯑꯦ ꯈꯣꯠꯂꯛꯑꯦꯅ
ꯎꯝ
ꯗꯤ ꯑꯦꯝ ꯗꯥ
ꯎꯝ
ꯑꯗꯨꯒ ꯍꯥꯏꯗꯤ ꯑꯩꯈꯣꯏꯗꯣ ꯌꯨꯅꯤꯚꯔꯁꯤꯇꯤ ꯃꯅꯨꯡ ꯄꯨꯟꯕꯅꯤꯅꯅꯦ ꯑꯗꯨꯉꯩ ꯁꯥꯟꯅꯈ꯭ꯔꯦ ꯑꯗꯨꯒ ꯃꯥꯁꯦ ꯑꯩꯈꯣꯏꯗꯒꯤ ꯆꯍꯤ ꯃꯉꯥ ꯍꯟꯕ꯭ꯔꯥ ꯑꯗꯨꯃꯥꯏꯅ ꯑꯣꯏꯕꯅꯦꯕ ꯍꯧꯖꯤꯛꯁꯦ ꯑ ꯀꯩꯅꯣꯗ ꯑꯩꯈꯣꯏ ꯆꯦꯅ ꯂꯩꯕ ꯂꯝꯗꯣ ꯑꯗꯨꯗ ꯂꯩꯔꯒ ꯀꯣꯆꯤꯡ ꯀꯩꯀꯥ ꯌꯥꯎꯕ ꯍꯥꯏ ꯇꯥꯔꯦ
ꯍꯣꯏ
ꯑꯗꯨꯒ ꯑꯩꯈꯣꯏꯗꯒꯤ ꯆꯍꯤ ꯃꯉꯥ ꯍꯜꯂꯕꯅꯤꯅ ꯕꯦꯠꯁꯦ ꯃꯔꯤꯃꯨꯛ ꯍꯥꯟꯕ ꯑꯗꯨꯃꯥꯏꯅ ꯑꯣꯏꯗꯣꯏꯅꯦꯕ
ꯑꯧ
ꯑꯗꯨꯗꯨꯒ ꯑ ꯑꯗꯨꯁꯨ ꯑꯗꯨꯝ ꯋꯥꯔꯤ ꯁꯥꯟꯅꯕ ꯈꯣꯠꯅꯕꯗꯤ ꯀꯩꯀꯥꯗꯤ ꯑꯗꯨꯝ ꯂꯣꯏ ꯅꯨꯡꯉꯥꯏꯌꯦꯕꯀꯣ ꯑꯗꯨꯗꯨꯒꯅꯦ ꯅꯣꯡꯃ ꯃꯥꯁꯦ ꯃꯥꯒꯤ ꯑꯦꯛꯖꯥꯝꯒ ꯈꯔ ꯔꯤꯂꯦꯇꯦꯠ ꯑꯣꯏꯕ ꯐꯤꯂꯝ ꯌꯦꯡꯉꯦ ꯈꯣꯠꯂꯦꯅ ꯍꯥꯏꯕ
ꯑꯥ